ꯑꯥ
ꯇꯥꯕ꯭ꯔꯣ
ꯍꯣꯏ ꯇꯥꯏꯌꯦ ꯅꯪꯗꯤ
ꯃꯁꯛ ꯐꯖꯕꯤꯔꯣ
ꯀꯔꯤ
ꯃꯁꯛ ꯐꯖꯕꯤꯔꯣ
ꯍꯣꯏ ꯆꯨꯝꯃꯦ
ꯑꯥ ꯅꯪꯒꯤ ꯁꯥꯎꯟꯗꯨ ꯇꯞꯄꯦ
ꯑ ꯀꯔꯤ ꯀꯔꯤꯒꯤꯅꯣ
ꯆꯥꯛ ꯆꯥꯔꯕ꯭ꯔꯣ
ꯆꯥꯛ ꯆꯥꯗ꯭ꯔꯤ ꯍꯧꯖꯤꯛ ꯅꯪꯗꯤ
ꯑꯣ ꯎꯝ ꯀꯗꯥ ꯀꯩꯗꯧꯔꯤꯅꯣ
ꯅꯪ ꯑꯉꯣꯟꯗ ꯇꯥꯕ꯭ꯔꯣ
ꯀꯔꯤ
ꯅꯪ ꯑꯉꯣꯟꯗ ꯇꯥꯕ꯭ꯔꯣ
ꯑꯩ ꯅꯪꯉꯣꯟꯗ ꯄꯥꯝꯕ꯭ꯔꯣ ꯍꯥꯏꯔꯣ
ꯇꯥꯕ꯭ꯔꯣ ꯐꯖꯅ ꯇꯥꯕ꯭ꯔꯣ
ꯑꯣ ꯑꯧ ꯌꯥꯝ ꯇꯞꯅ ꯇꯥꯏꯌꯦ
ꯑꯗꯨ ꯅꯪꯒꯤ ꯅꯦꯠꯋꯥꯔꯛ ꯑꯥ ꯐꯥꯕ ꯖꯒꯥꯗ ꯆꯠꯂꯣ
ꯎꯝ ꯎꯝ ꯑꯠ ꯅꯦꯠꯋꯥꯔꯛꯇꯤ ꯅꯨꯡꯉꯥꯏꯌꯦꯕꯀꯣ
ꯍꯣꯏ
ꯅꯪꯒꯤ ꯕꯣꯂꯨꯝꯗꯣ ꯌꯥꯝꯅ ꯁ꯭ꯂꯣ ꯑꯌꯥꯝꯅ ꯂꯣ ꯑꯣꯏꯌꯦ ꯇꯞꯄꯦ
ꯑꯩ ꯑꯩꯒꯤ ꯚꯣꯂꯨꯝꯗꯤ ꯁ꯭ꯂꯣ ꯑꯣꯏꯗꯦ
ꯅꯪ ꯀꯃꯥꯏꯅ ꯑꯉꯣꯟꯗ ꯅꯪ
ꯍꯜꯂꯣ
ꯑꯥ ꯇꯥꯕ꯭ꯔꯣ ꯍꯧꯖꯤꯛ
ꯑꯥ ꯍꯧꯖꯤꯛ ꯇꯥꯏꯌꯦ ꯁꯤꯅ ꯋꯥꯔꯤ ꯃꯈꯥ ꯇꯥꯁꯦ ꯋꯥꯔꯤ ꯁꯥꯟꯅꯁꯦ
ꯑꯍꯣꯏ ꯋꯥꯔꯤ ꯁꯥꯔꯣ
ꯎꯝ ꯅꯪꯗꯣ ꯄꯤꯛꯄ꯭ꯔꯥ ꯆꯥꯎꯕ꯭ꯔꯥ
ꯑꯩꯗꯤ ꯄꯤꯛꯌꯦ
ꯅꯪ ꯄꯤꯛꯑꯦ ꯅꯪꯕꯨ ꯀꯅꯥꯅ ꯄꯤꯛꯑꯦ ꯍꯥꯏꯒꯦ
ꯍꯥꯥ
ꯅꯪꯕꯨ ꯀꯅꯥꯅ ꯄꯤꯛꯑꯦ ꯍꯥꯏꯒꯦ
ꯅꯪꯅ
ꯑꯥ ꯃꯆꯤꯟ
ꯅꯪꯅ ꯅꯔꯟ ꯅꯔꯥꯟ ꯍꯥꯏꯈ꯭ꯔꯦ ꯑꯩꯉꯣꯟꯗ ꯅꯪ ꯌꯥꯝꯅ ꯄꯤꯛꯌꯦ ꯅꯪ ꯅꯪ ꯑꯦꯟ ꯑꯦꯟ ꯆꯤꯡꯇꯤ ꯈꯝꯕ꯭ꯔꯣ ꯑꯦꯟ ꯑꯦꯟ ꯃꯥꯟꯂꯦ ꯍꯥꯏꯌꯦ ꯅꯪꯅ
ꯎꯝ ꯆꯥꯛ ꯆꯥꯔꯕ꯭ꯔꯣ ꯆꯥꯗ꯭ꯔꯤꯕꯣ
ꯆꯥꯛ ꯆꯥꯗ꯭ꯔꯤ ꯅꯪꯗꯤ
ꯑꯩꯁꯨ ꯆꯥꯗ꯭ꯔꯤ ꯑꯗꯣ ꯅꯪ ꯋꯥꯔꯤ ꯐꯖꯕ ꯑꯃ ꯂꯤꯔꯛꯑꯣ
ꯑꯣꯢ
ꯑꯗꯨ ꯍꯨꯖꯤꯛꯀꯥ ꯑ ꯀꯔꯤ ꯇꯧꯒꯦ?
ꯑꯥ ꯑꯩꯗꯤꯀꯣ ꯐꯝꯃꯤꯌꯦ꯫
ꯑꯣ
ꯅꯪꯗꯤ ꯎꯝ ꯃꯦꯔꯤꯠ ꯂꯨꯍꯣꯡꯉꯕꯣ
ꯂꯨꯍꯣꯟꯗ꯭ꯔꯤ ꯍꯨꯖꯤꯛ ꯋꯥꯠꯂꯤꯌꯦ
ꯀꯩꯒꯤꯅꯣ? ꯅꯪꯒꯤ ꯈꯣꯟꯖꯦꯜꯗꯤꯀꯣ ꯃꯧ ꯃꯥꯜꯂꯦ꯫
ꯍꯣꯏ
ꯕꯨꯕꯣꯛ ꯃꯥꯜꯂꯦ
ꯑꯩꯅ ꯅꯪꯉꯣꯟꯗ ꯍꯥꯏꯈ꯭ꯔꯦꯀꯣ
ꯎꯝ ꯀꯔꯤ
ꯇꯥꯕ꯭ꯔꯣ
ꯇꯥꯏꯌꯦ ꯎꯝ
ꯑꯩ ꯑꯥ ꯅꯪꯒꯤ ꯋꯥꯔꯗꯤ ꯋꯥꯔꯤꯗꯤ ꯐꯖꯅ ꯇꯥꯗꯦ ꯅꯪ ꯖꯥꯒꯥ ꯑꯇꯣꯞꯄ ꯖꯒꯥꯗ ꯆꯠꯂꯣ꯫
ꯑꯣ ꯑꯣ ꯍꯣ ꯍꯣꯏ
ꯍꯣꯏ
ꯅꯪꯒꯤ ꯕꯦꯛꯒ꯭ꯔꯥꯎꯟꯒꯤ ꯀꯔꯤ ꯌꯥꯝꯅ ꯇꯥꯏ ꯑꯗꯨꯝ
ꯎꯝ ꯑꯗꯨꯗꯤ ꯀꯗꯥꯏꯗ ꯆꯠꯂꯨꯒꯦ ꯃꯄꯥꯟꯗ ꯆꯠꯂꯒꯦ꯫
ꯍꯣꯏ ꯅ ꯅꯪꯉꯣꯟꯗ ꯅꯨꯄꯥꯁꯨ ꯂꯥꯏꯕ꯭ꯔꯣ ꯑꯩ ꯅꯨꯄꯥꯒꯤ ꯚꯣꯏꯁ ꯇꯥꯔꯦ
ꯇꯥꯕ꯭ꯔꯣ ꯇꯥꯏ ꯇꯥꯌꯦ ꯇꯥꯕ꯭ꯔꯣ ꯇꯥꯏꯀꯣ
ꯍꯣꯏ ꯇꯥꯏꯌꯦ
ꯑꯗꯣ ꯅꯪꯗꯤ ꯋꯥꯔꯤ ꯌꯥꯝ ꯍꯩꯌꯦ ꯋꯥꯔꯤ ꯂꯤꯔꯛꯑꯣ꯫
ꯑꯩ ꯍꯨꯖꯤꯛ ꯍ ꯑꯥ ꯍꯥꯏꯅꯤꯡꯗꯦ꯫
ꯍꯨꯖꯤꯛ ꯇꯜꯂꯦ
ꯅꯪ ꯅꯪꯒꯤ ꯁꯝꯁꯤ
ꯂꯦ ꯍꯣꯏ ꯌꯥꯝꯅ ꯁꯥꯏꯑꯦ
ꯌꯥꯝ ꯁꯥꯡꯉꯦ ꯐꯖꯕ꯭ꯔꯣ ꯅꯪ ꯁꯝꯗꯣ?
ꯈꯔꯥ ꯐꯖꯥꯏ
ꯅꯪꯒꯤꯗꯤ
ꯑꯩꯒꯤ ꯁꯝꯗꯤ ꯌꯥꯝꯅ ꯐꯖꯩꯌꯦ ꯌꯥꯝ ꯁꯥꯡꯉꯦ꯫
ꯑꯥ ꯅꯪ ꯍꯧꯖꯤꯛ ꯀꯔꯤ ꯀꯔꯤ ꯇꯧꯒꯦ ꯅ ꯅꯠꯇꯦ ꯍꯧꯖꯤꯛ ꯅꯠꯇꯦ ꯉꯁꯤ
ꯀꯔꯤ ꯍꯥꯏꯕ
ꯅꯪ ꯅꯪ ꯉꯁꯤ ꯀꯔꯤ ꯇꯒꯦ ꯀꯔꯤ ꯇꯧꯒꯦ
ꯑꯣ ꯑꯩꯩ ꯉꯁꯤ ꯀꯔꯤ ꯇꯧꯒꯦ ꯑꯩ ꯑ ꯑꯩ ꯁꯤꯛꯁ ꯑꯦ ꯑꯦꯝꯗ ꯍꯧꯒꯠꯂꯦꯀꯣ
ꯍꯣꯏ
ꯑꯩ ꯁꯤꯛꯁ ꯑꯦꯝꯗ ꯍꯧꯒꯠꯂꯦ ꯑꯗꯨꯒ ꯑꯩ ꯕ꯭ꯔꯁ ꯇꯧꯔꯦ ꯕ꯭ꯔꯁ ꯇꯧꯕ ꯂꯣꯏꯔꯒ ꯑꯩ ꯕꯥꯠꯇꯤꯡ ꯇꯧꯔ ꯏꯔꯨꯖꯔꯦ ꯏꯔꯨꯖꯕ ꯂꯣꯏꯔꯒꯅꯦ ꯈꯣꯏꯒꯤ ꯑꯩꯈꯣꯏꯕꯨ ꯆꯩꯌꯦ ꯂꯥꯏꯔꯤꯛ ꯄꯥꯎ ꯍꯥꯏꯅ ꯆꯩꯔꯦ
ꯑꯣ ꯅ ꯅꯈꯣꯏꯒꯤ ꯃꯦꯝꯅ ꯏꯟꯐꯣꯔꯃꯦꯁꯟ ꯂꯥꯏꯔꯤꯛ ꯄꯥꯎ ꯍꯥꯏꯌꯦ ꯍꯥꯥ
ꯍꯣꯏ ꯂꯔꯤꯛ ꯄꯥꯎ ꯍꯥꯏꯌꯦ
ꯅꯍꯟ ꯑꯗꯨꯗꯤ ꯅꯪ ꯂꯥꯏꯔꯤꯛ ꯄꯥꯕ꯭ꯔꯣ
ꯑꯩ ꯂꯩꯔꯤꯛ ꯀꯥꯗꯦ
ꯗꯨꯗꯤ ꯂꯥꯏꯔꯤꯛ ꯄꯥꯏꯔꯣ ꯄꯥꯔꯣ
ꯎꯝ ꯄꯥꯗꯣꯏꯅꯦ ꯅꯪꯒ ꯋꯥꯔꯤ ꯁꯥꯟꯅꯒꯤꯗꯣꯏꯅꯦ
ꯑꯣ ꯆꯨꯝꯃꯦ ꯑꯗꯨꯁꯨ
ꯑꯗꯨ ꯀꯩꯅꯣ ꯑꯃꯣꯠꯄ ꯄꯥꯏꯔꯤꯗꯣ
ꯇꯥꯏꯝ ꯄꯥꯁꯅꯦ
ꯅꯪ ꯑꯃꯧꯠꯄꯤ ꯅꯨꯄꯤꯔꯣ
ꯎꯝ ꯅꯪ ꯅꯪ ꯑꯩꯉꯣꯟꯗ ꯎꯕ꯭ꯔꯣ ꯎꯕ꯭ꯔꯥ
ꯑꯩꯒꯤ ꯄ꯭ꯔꯤꯗꯤꯛꯁꯟꯅꯦ
ꯑꯣ ꯌꯝꯅ ꯍꯥꯏꯌꯦꯀꯣ ꯅꯪ
ꯌꯥꯝꯅ ꯍꯩ ꯑꯩꯗꯤ ꯎꯝ ꯉꯁꯤ
ꯀꯔꯤ ꯑꯩ ꯀ꯭ꯂꯥꯁꯇ ꯆꯠꯀꯅꯤ ꯑꯩ ꯉꯁꯤ
ꯑꯣ ꯅꯪ ꯕꯣꯜ ꯌꯦꯡꯗꯕ꯭ꯔꯣ
ꯌꯦꯟꯗꯦ ꯑꯩ ꯕꯣꯜ ꯌꯦꯡꯅꯤꯡꯗꯦ ꯍꯥꯏꯈ꯭ꯔꯦꯀꯣ ꯅꯅꯥꯔꯥꯟꯗꯤꯅ ꯅꯪꯉꯣꯟꯗ
ꯑꯍꯥ ꯑꯣ ꯍꯥꯏꯈꯔꯦꯀꯣ ꯑꯩꯅ ꯀꯥꯎꯕꯅꯦ ꯑ ꯑꯩꯅ ꯀꯥꯎꯕꯅꯦ ꯑꯩꯅ ꯁꯤ ꯁꯣꯏꯕꯅꯤ ꯅꯪ ꯎꯝ ꯀꯩꯅꯣꯇ ꯂꯥꯏꯔꯤꯛ ꯄꯥꯕ꯭ꯔꯣ ꯉꯁꯤ
ꯉꯁꯤ ꯄꯥꯗꯦ ꯑꯩꯗꯤ ꯂꯥꯏꯔꯤꯛ ꯄꯥꯔꯗꯤ ꯅꯦꯛꯁ ꯃꯥꯟ ꯅꯦꯛꯁ ꯃꯥꯟ ꯅ ꯇꯦ ꯅꯦꯛꯁ ꯋꯤꯛ ꯁꯇꯥꯥꯔ ꯇꯦ ꯇꯧꯒꯦ ꯄ꯭ꯔꯤꯄꯦꯔꯦꯁꯟ ꯀꯣ ꯑꯦꯛꯖꯥꯝꯒꯤ ꯄ꯭ꯔꯤꯄꯦꯔꯦꯁꯟ ꯅꯦꯛꯁ ꯋꯤꯛ ꯏꯁꯇꯥꯔꯠ ꯇꯧꯒꯦ ꯎꯝ ꯗꯁ ꯋꯤꯛꯗꯤ ꯂꯥꯏꯔꯤꯛ ꯏ ꯏ ꯌꯥꯝ ꯏ ꯏꯔꯒꯗꯤ ꯌꯥꯝꯅ ꯂꯥꯏꯌꯦ
ꯑꯣ
ꯎꯝ ꯑꯩ ꯅꯔꯁ ꯒꯨꯝꯕꯁꯨ ꯌꯥꯗꯦ ꯍꯥ
ꯅꯪꯗꯤ ꯃꯔꯝ ꯌꯥꯝ ꯃꯣꯛꯑꯦꯀꯣ
ꯍꯣꯑꯣꯏ ꯅꯪꯗꯤ
ꯑꯩꯗꯤ ꯍꯧꯖꯤꯛ ꯑꯩꯒꯤ ꯏꯗ꯭ꯔꯤ ꯑꯩ ꯀꯔꯝ ꯀꯥꯟ ꯏꯁꯇꯥꯔꯠ ꯇꯧꯗꯣꯏꯅꯣ ꯈꯪꯗꯦ
ꯑꯥ ꯏꯔꯣ ꯊꯨꯅ ꯏꯔꯣ ꯃ ꯃꯐꯝ ꯂꯩꯇꯦ
ꯍꯣꯏ ꯅꯪꯒ ꯏꯁꯇꯥꯔꯠ ꯇꯧꯃꯤꯟꯅꯔꯁꯤꯀꯣ ꯑꯗꯨꯗꯤ
ꯍꯣꯢ
ꯑꯗꯨ ꯅꯪ ꯀꯔꯤ ꯐꯤ ꯁꯦꯠꯂꯦ
ꯍꯨꯖꯤꯛꯔ ꯑꯩꯗꯤ ꯐꯨꯔꯤꯠ ꯑꯃ ꯑꯗꯨ ꯄꯦꯟꯁ ꯑꯃ ꯁꯤ ꯁꯤꯛꯂꯦ ꯁꯝꯃꯔ ꯄꯦꯟꯁ
ꯅꯪꯗꯤ
ꯁꯥꯗ꯭ꯔꯣ ꯐ꯭ꯔꯣꯛ ꯁꯦꯠꯂꯣ
ꯑꯥꯁ ꯑꯩ ꯐ꯭ꯔꯣꯛ ꯀꯨꯝꯕꯥꯗꯤ ꯄꯥꯝꯗꯦꯀꯣ
ꯎꯪ ꯑꯩꯗꯤ ꯑꯦꯁꯤ ꯌꯥꯎꯕ ꯐꯅꯦꯛ ꯁꯦꯠꯂꯦ
ꯑꯥꯑ
ꯋꯥꯔꯤ ꯐꯖꯕ ꯑꯃ ꯂꯤꯕꯤꯋꯨꯔꯥ ꯁꯥꯏꯌꯦ ꯌꯥꯝꯅ ꯋꯥꯔꯤ ꯂꯤꯕꯤꯋꯨꯔꯥ
ꯇꯕ꯭ꯔꯣ
ꯇꯕ꯭ꯔꯣ ꯕꯦꯝꯃ
ꯇꯕ꯭ꯔꯣ
ꯇꯕ꯭ꯔꯣ ꯍꯣꯏ ꯇꯥꯏꯌꯦ ꯅꯪꯗꯤ
ꯑꯥ ꯑꯩꯁꯨ ꯇꯥꯏꯌꯦ ꯑꯩꯗꯤ ꯈꯪꯉꯨꯔꯦ
ꯑꯩꯗꯤ ꯈꯪꯉꯦ
ꯑꯥ ꯅꯪ ꯋꯥꯔꯗꯟ ꯎꯕ꯭ꯔꯣ ꯍꯨꯖꯤꯛ
ꯍꯥ ꯎꯏꯌꯦ
ꯅꯪ ꯋꯥꯔꯗꯟ ꯎꯕ꯭ꯔꯣ ꯑꯣ ꯃꯥꯅ ꯀꯔꯤꯁꯨ ꯍꯥꯏꯗꯦꯀꯣ
ꯍꯥꯏꯗꯦꯀꯣ
ꯎꯪ ꯍꯥꯏꯗꯦ
ꯃꯥꯗꯨ ꯎꯗꯤ-ꯎꯔꯤꯅꯤꯀꯣ
ꯍꯣꯏ ꯎꯏꯌꯦ ꯎꯞꯄꯒ ꯆꯥꯛꯈ꯭ꯔꯦ ꯃꯥ ꯍꯣꯏ
ꯢꯍꯤ ꯍꯤꯍꯤ ꯃꯕꯨꯛ ꯌꯥꯝ ꯐꯔꯦꯀꯣ
ꯍꯣꯑꯣꯏ
ꯋꯥꯔꯤ ꯇꯥꯅꯤꯡꯕ꯭ꯔꯣ
ꯍꯣꯏ ꯇꯥꯅꯤꯡꯉꯦ ꯍꯥꯏꯕꯤꯌꯨ ꯌꯉꯣꯟꯗ
ꯍꯥꯏꯕꯤꯋꯨꯔ
ꯍꯥꯏꯠ ꯍꯣꯏ ꯍꯥꯏꯕꯤꯌꯣꯅꯪ
ꯑꯩꯒꯤꯀꯣ
ꯍꯣꯏ꯫
ꯀꯣ
ꯍꯣꯏ꯫
ꯌꯥꯝꯅ ꯄꯪꯕ ꯑꯗꯨꯒꯅꯦꯀꯣ ꯅꯨꯄꯤ ꯅꯨ ꯃꯥꯗꯨꯀꯣ ꯅꯨꯄꯤꯅ ꯉꯝꯕꯀꯣ ꯑꯗꯨꯒ ꯃꯥ ꯌꯥꯝꯅ ꯀꯥꯎꯒꯜꯂꯦꯕꯀꯣ
ꯍꯣꯏ
ꯑꯗꯨꯒꯅꯦ ꯃꯥꯖꯦ ꯑꯥ ꯃꯥꯒꯤ ꯃꯃꯥꯅꯀꯣ ꯑꯥ ꯆꯒꯦꯝ ꯄꯣꯝꯕ ꯆꯥꯡ ꯀꯣ ꯆꯒꯦꯝ ꯄꯣꯝꯕꯖꯦ ꯑꯥ ꯍꯥꯏꯔꯒ ꯆꯠꯂꯣ ꯅꯪ ꯀꯥꯎꯅꯤ ꯍꯥꯏꯕꯀꯣ